ꯇꯥꯕ꯭ꯔꯣ
ꯇꯌꯦ
ꯇꯃꯣꯕꯣ
ꯍꯧꯖꯤꯛꯇꯤ ꯆꯥꯛ ꯆꯥꯔꯣꯏꯗ ꯉꯥꯏꯔꯤꯌꯦ
ꯊꯔꯣꯏꯗ ꯆꯨꯞꯄ ꯅꯨꯡꯉꯥꯏꯅꯤ ꯊꯣꯏꯟꯖꯥꯡ ꯆꯥꯅꯤꯡꯉꯥꯏ
ꯑꯩ ꯊꯥꯔꯣꯏꯏꯖꯥꯗꯒꯤ
ꯀꯔꯤ ꯆꯥꯗꯦ ꯌꯥꯝ ꯆꯥꯕꯅꯦ ꯅꯪ ꯑꯩ ꯈꯪꯉꯦ
ꯉꯥ ꯊꯣꯡꯕ ꯆꯥꯏ ꯍꯥꯏꯔꯒ
ꯑꯗꯣ ꯊꯔꯣꯏ ꯍꯥꯎꯅꯤ ꯍꯥꯏꯕꯅꯦ ꯅꯪꯉꯣꯟꯗ ꯍꯧꯖꯤꯛ ꯆꯥꯏ ꯍꯥꯏꯕ ꯅꯠꯇꯦ
ꯏꯊꯝꯗ ꯑꯩ ꯊꯥꯔꯣꯏ ꯄꯥꯝꯗ꯭ꯔꯦ
ꯑꯩꯗꯤ ꯄꯥꯝꯃꯦ ꯊꯋꯥꯏ ꯃꯆꯥ ꯃꯆꯥꯗ ꯁꯣꯛꯅꯤꯡꯉꯦ
ꯇꯨꯔꯦꯟꯒꯤ ꯗꯤ ꯆꯅꯤꯡꯉꯦ ꯅꯠꯇ꯭ꯔꯗꯤ ꯂꯕꯨꯛꯛꯒꯤꯗ ꯆꯥꯅꯤꯡꯗꯦ
ꯎꯝ ꯂꯧꯕꯨꯛꯀꯤꯁꯨ ꯂꯧꯕꯨꯛꯀꯤ ꯑꯣꯏꯔꯁꯨ ꯑꯩꯈꯣꯏꯒꯤ ꯂꯧꯕꯨꯛꯇ ꯑꯣꯏꯗꯤ ꯆꯥꯕ ꯌꯥꯏꯅ
ꯎ ꯆꯥꯅꯁꯨ ꯎ ꯆꯥꯅꯁꯨꯁꯤꯡꯗꯤ ꯇꯣꯡꯈ꯭ꯔꯕꯣ
ꯇꯨꯝꯗ꯭ꯔꯦ ꯅꯣꯡ ꯃꯔꯛꯇ ꯆꯠꯂꯦꯅ ꯍꯧꯖꯤꯛ ꯃꯄꯥꯅ ꯄꯨꯔꯛꯏ
ꯇꯁꯂꯥꯏ ꯄꯥꯏꯔꯒ ꯃꯨꯛ ꯆꯠꯂꯝꯈꯤꯅꯤ ꯑꯗꯨꯅ ꯑꯗꯨꯝ
ꯉꯁꯥꯏ ꯅꯨꯡꯗꯥꯡ ꯋꯥꯏꯔꯝꯗ ꯐꯖꯅ ꯇꯨꯝꯕꯤꯕꯒꯤ ꯇꯨꯝꯕꯒꯤ ꯇꯨꯝꯃꯨ ꯌꯥꯗ꯭ꯔꯦ ꯍꯧꯖꯤꯛ ꯋꯥꯁꯨ ꯉꯥꯡꯗꯦ ꯃꯊꯟꯇ ꯆꯠꯊꯣꯛ ꯆꯠꯁꯤꯟ ꯇꯧꯋꯤ ꯑꯁ ꯑ ꯉꯥꯡꯒꯦ ꯍꯥꯏꯔꯒ ꯍꯧꯔꯦ ꯈꯣ ꯈꯣ ꯈꯣ ꯄꯜꯂꯦꯗ ꯅ ꯏꯖꯝ ꯍꯕ꯭ꯔꯣ
ꯑꯥꯎꯦ
ꯣ ꯌꯦꯡꯗ꯭ꯔꯣ
ꯑꯣ ꯅꯪꯒꯤ ꯑꯅꯤꯗꯨꯗꯤ ꯉꯥꯏꯕ ꯉꯝꯃꯔꯣꯏ
ꯉꯥꯏꯔꯒ ꯌꯦꯡꯉꯣ
ꯑꯁ
ꯄꯨꯡ ꯑꯅꯤꯗ ꯑꯣꯏꯔꯁꯨ ꯉꯥꯏꯔꯒ ꯌꯦꯡ ꯂꯣꯏꯔꯗꯅ ꯑꯃꯨꯛ ꯍꯧꯒꯠꯂꯒ ꯇꯨꯝꯃꯒ ꯄꯨꯡ ꯑꯅꯤꯗꯨꯗ ꯑꯃꯨꯛ ꯃꯤꯀꯞ ꯊꯣꯛꯂꯛꯀꯅꯤ
ꯇꯨꯝꯒ꯭ꯔꯗꯤ ꯍꯒꯠꯂꯔꯣꯏ
ꯅꯨꯡꯗꯥꯡ ꯈꯨꯗꯤꯡ ꯃꯦꯀꯞ ꯊꯣꯛꯂꯛꯑꯦ ꯍꯥꯏꯗꯤ
ꯎꯝ
ꯅꯣꯡ ꯆꯨꯗꯕ꯭ꯔꯣ ꯍꯧꯖꯤꯛ
ꯈꯪꯗꯦ ꯑꯈꯣꯏꯗꯤ ꯃꯄꯥꯟ ꯊꯣꯛꯇ꯭ꯔꯗꯤ ꯈꯪꯗ꯭ꯔꯦ
ꯍꯥ ꯍꯥ
ꯍꯪꯉꯣꯏꯔꯣ ꯅꯣꯏꯗ ꯌꯥꯝ ꯈꯣꯡꯉꯤꯗꯣ ꯅꯣꯏꯗ
ꯍꯪꯉꯣꯏ
ꯀꯔꯤ ꯃꯈꯣꯟꯅꯣ ꯇꯥꯏ
ꯈꯪꯗꯦ ꯍꯪꯉꯣꯏ ꯑꯣꯏꯔꯝꯒꯅꯤ ꯑꯁ ꯇꯟꯕꯨꯨ ꯇꯜꯂꯛꯈ꯭ꯔꯦꯗ
ꯊꯦꯝꯃꯣ ꯍꯥꯏꯌꯣ
ꯌꯥꯗꯦ ꯃꯥꯅ ꯏꯅꯥꯛꯇ ꯄꯨꯁꯤꯜꯂꯛꯄꯅꯦ ꯑꯩ ꯆꯪꯉꯒ ꯑꯩꯕꯨ ꯇꯥꯂꯦꯅꯦ ꯃꯥꯁꯨ ꯀꯟ ꯇꯧꯔꯤꯕ ꯑꯩ ꯆꯪꯉꯒ ꯑꯩꯉꯣꯟꯗ ꯇꯥꯜꯂꯦꯅꯦ
ꯑꯩꯈꯣꯏ ꯋꯤꯟꯗꯣꯁꯦ ꯅꯣꯡ ꯑꯗꯨꯝ ꯆꯪꯉꯛꯏꯅꯦ
ꯍ ꯍ ꯇꯨꯝꯃꯨ ꯌꯥꯗ꯭ꯔꯦ ꯉꯁꯤꯁꯦ ꯑꯃꯁꯦ ꯀꯃꯥꯏꯅ ꯇꯧꯁꯤꯔ ꯈꯪꯗ꯭ꯔꯦ ꯃꯥꯗꯤ ꯐꯖꯅ ꯇꯨꯝꯊꯥꯈ꯭ꯔꯕꯅꯤꯅ
ꯅꯨꯡꯊꯤꯟ ꯇꯨꯝꯕꯒꯤꯔꯣ
ꯉꯁꯥꯏ ꯅꯨꯡꯗꯥꯡ ꯋꯥꯏꯔꯝ ꯇꯨꯝꯕ
ꯅꯪ ꯂꯧꯗꯤ ꯂꯣꯏꯈ꯭ꯔꯕꯣ
ꯑꯩꯒꯤ
ꯍꯣꯏ
ꯇꯝꯄꯥꯛꯂꯧꯗꯤ ꯂꯣꯏꯔꯦ ꯀꯥꯡꯂꯧꯗꯤ ꯂꯣꯏꯗ꯭ꯔꯤꯌꯦ
ꯂꯧ ꯄꯦꯡꯕ ꯂꯣꯏꯗ꯭ꯔꯤꯕꯣ ꯅꯣꯏꯒꯤ ꯀꯩꯅꯣꯗꯨꯗꯤ ꯐꯧꯗꯨꯗꯤ ꯐꯧ ꯅꯠꯇꯕꯤꯗ ꯐꯧ ꯄꯥꯝꯕꯤꯗꯨꯗꯤ ꯌꯥꯝ ꯐꯖꯕ ꯃꯥꯜꯂꯦꯅ ꯍꯟꯗꯛꯇꯤ
ꯃꯈꯥ ꯈꯛꯇꯅꯦ ꯃꯊꯛꯀꯤꯗꯤ ꯐꯠꯇꯦ ꯃꯊꯛꯀꯤꯗꯤ ꯂꯣꯏ ꯃꯨꯠꯂꯦ ꯅꯍꯥꯟꯗꯤ ꯆꯤꯡꯒꯨꯝꯗꯣ ꯑꯁ ꯐꯖꯅ ꯄꯥꯜꯂꯦꯍꯦ
ꯑꯩꯗꯤ ꯍꯟꯗꯛ ꯆꯥꯕ ꯐꯪꯗ꯭ꯔꯦ ꯑꯃ ꯐꯥꯎ ꯆꯒꯦꯝ ꯄꯣꯝꯂꯒ ꯆꯥꯔꯗꯤ ꯍꯥꯎꯒꯅꯤ
ꯄꯨꯔꯛꯑꯒ ꯑꯩꯅ ꯄꯨꯔꯛꯑꯒ ꯑꯗꯨ ꯅꯨꯃꯤꯠꯇꯣ ꯊꯦꯡꯅ ꯂꯥꯛꯄꯅꯦ ꯑꯗꯣ ꯌꯨꯝꯂꯥꯛ ꯃꯔꯤꯒꯤ ꯌꯦꯅꯥꯕꯅꯦ ꯕꯨꯕꯣꯛꯍꯣꯏꯒ ꯑꯣꯖꯥ ꯍꯣꯏꯒꯤꯗꯨꯒ ꯏꯃꯥ ꯍꯣꯏꯒ ꯑꯩꯈꯣꯏ ꯌꯦꯟꯅꯕꯗꯨ ꯑꯩꯗꯤ ꯄꯨꯔꯛꯑꯒ ꯊꯣꯡꯉꯁꯦ ꯍꯥꯏꯔꯒ ꯑꯃꯗꯨꯅ ꯌꯥꯗꯦ ꯑꯗꯨꯒꯤ ꯆꯥꯝꯊꯣꯛꯑꯒ ꯊꯝꯕꯅꯦꯕ ꯐꯨꯠꯄꯤꯔꯗꯤ ꯐꯥꯗꯧꯕ ꯐꯨꯠꯄꯤꯗꯕꯅꯤꯅ ꯂꯣꯏ ꯆꯣꯠꯍꯜꯂꯒ ꯅꯨꯡꯗꯥꯡ ꯑꯃꯃꯨꯛ ꯊꯝꯕꯅꯤꯅ ꯑꯌꯨꯛ ꯊꯣꯡꯒꯦꯅ ꯄꯨꯔꯛꯑꯒ ꯃꯍꯤꯛ ꯂꯣꯏ ꯆꯪ ꯂꯩꯔꯝꯃꯦ
ꯑꯗꯨꯗꯤ ꯅꯣꯏꯅ ꯄꯪꯕꯒꯤꯅꯤꯅꯦ
ꯎꯝ ꯄꯥꯛꯇꯕ ꯅꯠꯇꯕ ꯈꯔ ꯑꯅꯧꯕꯗꯣ ꯑꯗꯣ ꯈꯟꯗꯣꯛꯂꯒ ꯑꯗꯨ ꯈꯛꯇ ꯆꯥꯏ ꯈꯤꯇꯪ
ꯆꯒꯦꯝꯄꯣꯝꯔꯗꯤ ꯍꯥꯎꯒꯅꯤ ꯑꯗꯨꯗꯤ
ꯍ ꯊꯧ ꯍꯩꯇꯦ ꯑ
ꯆꯥꯛꯇꯣ ꯍꯥꯞꯄꯒꯁꯨ ꯊꯣꯡꯕꯕꯨ ꯀꯔꯤ ꯍꯩꯇꯕ
ꯍꯩꯇꯦ
ꯊꯕꯛ ꯌꯥꯝ ꯑꯗꯨꯅ ꯍꯥꯎꯋꯦ ꯍꯥꯏꯌꯦ ꯀꯔꯤꯅꯣ ꯄꯪ ꯅꯣꯛ ꯅꯣꯛ ꯂꯩꯗꯨꯗꯤ
ꯅꯣꯏ ꯅꯦꯠꯋꯥꯛ ꯁꯤꯗꯤ ꯅꯨꯡꯉꯥꯏꯇꯦꯗ ꯑꯗꯨꯝ ꯇꯠꯂꯦꯗ
ꯍꯥꯥ
ꯅꯣꯏꯒꯤ ꯅꯦꯠꯋꯥꯛꯁꯦ ꯇꯠꯄꯒꯨꯝ ꯇꯧꯋꯦ ꯑꯗꯨꯝ ꯇꯠꯂꯛꯑꯦ
ꯅꯦꯠꯋꯥꯛ ꯅꯨꯡꯉꯥꯏꯕꯅꯦ ꯍꯧ
ꯀꯌꯥ ꯅꯨꯡꯥꯏꯇꯕ ꯃꯥꯜꯂꯦ
ꯑꯥ ꯇꯨꯝꯅꯤꯡꯑꯦ
ꯇꯨꯝꯈ꯭ꯔꯣ ꯇꯨꯝꯈ꯭ꯔꯣ ꯑꯔꯤꯅꯣ ꯐꯣꯟꯁꯨ ꯀꯔꯒ ꯀꯔꯛ ꯇꯧꯔꯛ ꯏꯗꯨꯅ
ꯀꯣꯕꯥꯔꯗꯒꯤꯅꯦ ꯀꯣꯚꯔꯗꯣ ꯂꯨꯁ ꯑꯣꯏꯕ ꯇꯧꯕꯅꯦ ꯑꯩ ꯐꯣꯟꯗꯣ ꯐꯤꯁꯨ ꯁꯥꯗ꯭ꯔꯦ ꯂꯣꯏꯕ ꯅꯏꯔꯣꯏ ꯑꯩꯒꯤ ꯐꯤꯗꯣ ꯑꯩꯒꯤ ꯐꯅꯦꯛꯇꯣ ꯂꯣꯏꯕ ꯅꯥꯏꯔꯔꯣꯏ ꯌꯨꯅꯤꯐꯣꯔꯝꯅꯦ ꯑꯩꯈꯣꯏ ꯀꯩꯅꯣꯒꯤ
ꯒ꯭ꯔꯤꯟ ꯀꯂꯔꯗꯣ
ꯎꯝ ꯇꯪꯈꯥꯏ ꯆꯥꯟꯒꯗꯕ ꯈꯔ ꯋꯥꯠꯂꯤ
ꯅꯪ ꯒꯤ ꯑꯃ ꯂꯩꯔꯗꯥꯏ
ꯑꯗꯨ ꯒ꯭ꯔꯤꯟ ꯅꯠꯇꯕ ꯑꯗꯨꯗꯤ ꯂꯩꯌꯦ ꯒ꯭ꯔꯦ ꯀꯂꯔꯗ
ꯏꯃꯥꯒꯤꯗꯤ ꯂꯣꯏꯈ꯭ꯔꯕꯣ
ꯏꯃꯁꯨ ꯂꯣꯏꯗ꯭ꯔꯤ ꯃꯥꯜꯂꯦ ꯅꯣꯏꯒꯤ ꯐꯅꯦꯛ ꯅꯣꯏꯒꯤ ꯐꯅꯦꯛ ꯀꯥꯟꯅ ꯀꯩꯅꯣ ꯁꯥꯔꯤꯕꯅꯤ ꯃꯥꯗꯤ ꯃꯥꯏꯑ ꯁꯪ ꯉꯝꯈꯤꯔꯣꯏ
ꯀꯌꯥꯗꯤ ꯁꯥꯗꯣꯛꯈ꯭ꯔꯦ
ꯅꯣꯏꯒꯤꯔꯣ
ꯎꯝ
ꯈꯪꯗꯦ ꯑꯍꯨꯝ ꯃꯤ ꯑꯍꯨꯝꯔꯥ
ꯑꯍꯨꯝ ꯑꯣꯏꯔꯗꯤ ꯑꯃꯈꯛꯇ ꯉꯥꯏꯔꯦꯅ ꯁꯥꯗꯕ
ꯁꯥꯕꯨ ꯂꯣꯢꯔꯁꯨ ꯅꯣꯏꯅ ꯄꯨꯟꯁꯤꯟꯒꯗꯧꯕꯗꯣ ꯄꯨꯡꯁꯨ ꯑꯥ ꯌꯥꯎꯔꯦ ꯇꯨꯝꯅꯤꯡꯕꯅ ꯌꯥꯗ꯭ꯔꯦ ꯍꯧꯖꯤꯛꯇꯤ
ꯍꯥꯥ
ꯇꯨꯝꯅꯤꯡꯕꯅ ꯌꯥꯗꯔꯦꯕ
ꯀꯔꯤ ꯅꯣꯃ ꯆꯥꯅꯤꯡꯂꯛꯑꯦꯗ ꯆꯥꯛ ꯆꯥ ꯇꯣꯛꯄꯁꯦ
ꯅꯪꯅ ꯆꯥꯅꯤꯡꯕꯗꯣ ꯑꯩ ꯈꯪꯉꯦ ꯌꯥꯝ ꯆꯥꯎꯋꯣ ꯗꯣ ꯌꯥꯝ ꯐꯕꯅꯦ ꯑꯉꯥꯡꯒ ꯌꯥꯝ ꯄꯣꯛꯀꯅꯤ ꯗꯨ ꯆꯥꯔꯗꯤ
ꯑꯗꯨꯒꯨꯝꯕ ꯋꯥꯗꯣ ꯉꯥꯉꯛꯀꯅꯣ
ꯑꯍꯥ ꯉꯥꯡꯉꯛꯀꯅꯤ
ꯑꯩꯒꯤ ꯊꯃꯣꯢꯒꯤ ꯏꯁꯩꯗꯨꯝ ꯁꯛꯇꯣꯛꯅꯤꯡꯈ꯭ꯔꯦ ꯅꯣꯛꯏꯔꯣ ꯍꯥꯍꯥ
ꯀꯦꯒꯦ ꯀꯅꯥꯒꯤ ꯃꯆꯥꯅꯣ
ꯑꯩ ꯈꯨꯠꯁꯦ ꯌꯥꯗ꯭ꯔꯦ ꯃꯣꯔꯣꯛ ꯀꯩꯅꯣꯗꯣ ꯄꯦꯔꯨꯛ ꯀꯤꯁꯤꯡꯖꯨ ꯆꯥꯔꯨꯕꯒꯤ ꯅꯥꯕꯅ ꯑꯦ ꯁꯥꯕꯅ ꯁꯤꯗꯧꯔꯦ
ꯀꯥꯏꯗꯒꯤ ꯄꯤꯔꯨꯛꯅꯣ ꯂꯩꯕ ꯄꯤꯔꯨꯞ ꯑꯣꯏꯔꯗꯤ ꯇꯜꯂꯦꯗ
ꯆꯅꯤꯡꯕꯅꯤꯅ ꯎꯄꯥꯢ ꯂꯩꯇ꯭ꯔꯦ
ꯅꯅꯥꯗꯒꯤ ꯅꯂꯥꯗꯒꯤ ꯊꯣꯛꯄ ꯄꯦꯔꯨꯞ ꯑꯣꯏꯔꯝꯒꯅꯤꯌꯦ
ꯅꯂꯥꯗꯒꯤ ꯑꯣꯏꯒꯦꯔꯥ ꯑꯣꯏꯔꯣꯏꯒꯦꯔꯥ ꯑꯈꯣꯏꯗꯤ ꯆꯥꯔꯦ ꯂꯣꯏꯔꯦ
ꯇꯜꯂꯦꯗꯥ ꯈꯣꯏꯗꯤ ꯆꯥꯗꯦ ꯑꯗꯨꯒꯨꯝꯕꯗꯣ
ꯍꯩ ꯍꯥ ꯀꯣꯛ ꯉꯥꯎꯋꯦ
ꯑ ꯍꯤꯗꯥꯛꯁꯨ ꯆꯥꯗ꯭ꯔꯦ ꯑꯩꯁꯨ ꯉꯥꯔꯥꯡꯗꯣ ꯀꯣꯛ ꯉꯥꯎꯃꯟꯗꯅ ꯃꯤꯒꯤ ꯌꯦꯟ ꯅꯤꯔꯒ ꯆꯥꯕꯅꯦ ꯉꯔꯥꯡꯗꯣ
ꯃꯤꯒꯤ ꯌꯦꯟ ꯅꯤꯔꯒ ꯌꯦꯟ ꯄꯤꯖꯒꯦ ꯂꯥꯋꯣ ꯑꯃꯨꯛꯀ ꯍꯥꯢ
ꯍꯥ ꯍꯥ ꯑꯩꯒꯤ ꯌꯦꯟ ꯂꯩꯇꯕꯅꯤꯅ ꯃꯤꯒꯤ ꯅꯤꯗ꯭ꯔꯥ ꯆꯥꯗꯨ ꯑꯣꯢꯔꯁꯨ ꯃꯤꯒꯤ ꯃꯤꯒꯤ ꯗꯨꯁꯨ ꯃꯄꯨ ꯌꯥꯝꯕꯅꯤꯅ ꯃꯄꯨ ꯑꯅꯤꯗꯤ ꯈꯪꯗꯦ ꯃꯄꯨ ꯑꯃꯗ ꯈꯛꯇ ꯅꯤꯔꯒ ꯆꯥꯝꯅꯦ ꯈꯪꯍꯟꯗꯅ ꯃꯄꯨ ꯑꯅꯤꯗꯣ ꯂꯣꯟ ꯆꯥꯕꯅꯦ
ꯑ
ꯃꯥ ꯇꯥꯏ ꯀꯣꯛ ꯉꯥꯎꯃꯟꯗꯅ ꯕꯤꯄꯤ ꯂꯣ ꯑꯣꯢꯕꯖꯥꯠꯂꯅ ꯉꯔꯥꯡꯗꯣ ꯃꯥꯒꯤ ꯁꯣꯞꯇꯣ ꯈꯔ ꯊꯛꯄꯤꯕꯒꯤ ꯈꯔꯕꯨꯗꯤ ꯐꯩ ꯑꯗꯨꯕꯨ ꯈꯔ ꯈꯔꯗꯤ ꯉꯥꯎꯔꯤꯌꯦ
ꯈꯥꯕꯗꯨ ꯆꯥꯎ ꯌꯥꯝꯅ
ꯍꯥꯥ
ꯑꯈꯥꯕꯗꯣ ꯌꯥꯝꯅ ꯆꯥꯎꯋꯣ ꯉꯥꯎꯗꯕꯅꯤ
ꯈꯥꯕ ꯆꯥꯗ꯭ꯔꯕꯅꯦ ꯍꯟꯗꯛ ꯆꯥꯅꯤꯡꯉꯥꯏꯁꯨ ꯂꯩꯇꯦ ꯅꯍꯥꯟ ꯑꯩꯈꯣꯏꯗ ꯑꯈꯥꯕ ꯃꯅꯥ ꯑꯃ ꯂꯩꯕꯗꯣ ꯈꯪꯕ꯭ꯔꯣ ꯑꯗꯣ ꯍꯦꯜ ꯑꯗꯣ ꯍꯦꯛꯂꯛꯑꯒ ꯊꯣꯡꯕꯅꯦ